ꯇꯥꯕ꯭ꯔꯣ
ꯇꯥꯏꯌꯦ
ꯀꯩꯗꯧꯔꯤꯅꯣ
ꯇ ꯍꯄꯤ ꯅꯪꯗꯤ
ꯑ ꯑꯩꯁꯦ ꯍꯧꯖꯤꯛꯇ ꯍꯧꯒꯠꯂꯒ ꯂꯣꯏꯅꯃꯛ ꯏꯔꯨ ꯊꯣꯛꯑꯦ ꯑꯗꯨꯒ ꯆꯥꯛ ꯊꯣꯡꯉꯒ ꯐꯝꯍꯜꯂꯌꯦꯦ ꯆꯥꯛ ꯆꯥꯔꯨꯕꯣ
ꯆꯥꯗ꯭ꯔꯤꯌꯦ ꯈꯣꯏꯃ ꯉꯥꯏꯔꯤꯅ ꯀꯧꯅꯤ ꯉꯣꯁꯤꯗꯤ ꯇ꯭ꯔꯥꯛꯀ ꯊꯣꯡꯉꯤꯅ
ꯏ ꯆꯒ ꯊ ꯍꯏꯅꯥ ꯀꯥꯏꯅ
ꯖꯥꯟꯗ ꯅꯨꯝꯇ ꯍꯣꯏꯕꯒꯤ
ꯀꯧ ꯌꯥꯟꯖꯤꯡ ꯊꯣꯡꯏꯅꯣ
ꯑꯁ ꯍꯟꯖꯥꯡ ꯊꯣꯡꯗꯦ ꯑꯁ ꯍꯟꯖꯥꯡꯁꯨ ꯆꯥꯅꯤꯡꯕ ꯐꯥꯎꯗꯕꯀꯣ ꯑꯗꯨꯒꯤ ꯑꯂꯨ ꯐꯨꯠꯂꯒ ꯂꯩꯌꯦ
ꯑꯁ ꯑꯗꯨꯗꯤ ꯌꯥꯝ ꯆꯥꯅꯤꯡꯉꯥꯅꯤ
ꯎꯝ ꯈꯪꯗ꯭ꯔꯦ ꯍꯤꯟꯖꯥꯡꯅꯀꯣ ꯒ꯭ꯌꯥꯟ ꯃꯥꯟꯅ ꯇꯥꯗꯕꯅꯤ ꯃꯅꯥ ꯃꯅꯥꯒꯨꯝꯕꯁꯨ ꯆꯥꯕ ꯐꯪꯗ꯭ꯔꯦꯕꯁꯨ ꯀꯣ ꯑꯗꯨꯒꯤ ꯑꯂꯨꯒ ꯈꯥꯃꯦꯟꯇꯪꯉꯥꯏꯈꯔ ꯁꯤꯗꯗꯤ
ꯌꯦꯔꯨꯝꯒꯨꯝꯕ ꯊꯝꯃꯪ ꯌꯥꯗ꯭ꯔꯣ
ꯑꯁ ꯌꯣꯔꯝꯁꯨ ꯑꯍꯨꯃ ꯝꯢꯀꯤ ꯑꯩ ꯄ꯭ꯂꯦꯠꯇ ꯃꯔꯤ ꯃꯉꯥ ꯇꯔꯨꯛ ꯇꯔꯦꯠ ꯑꯣꯏꯔꯝꯒꯅꯤ ꯆꯥꯔꯤꯁꯦ ꯍꯟꯗꯛ ꯈꯔ ꯂꯦꯞꯄꯅꯤ
ꯌꯦꯟꯔꯨꯝꯒꯨꯝꯕ ꯅꯠꯇ꯭ꯔꯗꯤ ꯑꯇꯣꯞꯄ ꯂꯩꯇ꯭ꯔꯦꯕꯀꯣ ꯁꯥ ꯉꯥꯁꯨ ꯏꯇꯣꯝꯇ ꯂꯩꯕꯅꯤꯅ ꯆꯥꯅꯤꯡꯗꯕꯀꯣ ꯃꯔꯛ ꯃꯔꯛꯇꯗꯤ ꯑꯗꯨ ꯑꯣꯏꯕꯒꯤ
ꯎꯝ ꯅꯪ ꯑꯩꯈꯣꯏ ꯃꯩꯇꯩꯒꯤ ꯍꯤꯟꯖꯥꯡ ꯃꯉꯥ ꯍꯥꯏꯔꯣ
ꯍꯤꯟꯖꯥꯡ ꯃꯅꯥꯔꯣ
ꯑꯩꯈꯣꯏ ꯃꯩꯇꯩꯒꯤ ꯍꯤꯟꯖꯥꯡ ꯅꯪ ꯈꯪꯕꯒ ꯍꯥꯏꯔꯛꯑꯣꯕ
ꯁꯣꯒꯔꯤ ꯁꯧꯒ꯭ꯔꯤꯅꯦ ꯑꯗꯨꯒ
ꯍꯥꯎ ꯑꯩꯀꯣ ꯁꯒꯣꯏꯗ
ꯍ ꯍꯣꯏ ꯑꯩꯁꯨ ꯍꯥꯎꯋꯦ ꯑꯩꯈꯣꯏ ꯆꯥꯕꯐꯥꯎ ꯐꯪꯗꯦ ꯁꯧꯒ꯭ꯔꯤ ꯑꯁ ꯁꯤ ꯆꯍꯤꯒꯤ ꯁꯧꯒꯔꯤ ꯆꯥꯕ ꯐꯪꯗ꯭ꯔꯦ
ꯁꯤꯗꯗꯤ ꯌꯥꯝ ꯍꯧꯌꯦ ꯍꯥꯎꯌꯦ ꯄꯥꯛꯅꯝꯒ ꯆꯥꯔꯒ
ꯅꯣꯏꯗꯤ ꯄꯥꯛꯅꯝ ꯁꯦꯝꯕ ꯍꯩꯕ꯭ꯔꯣ
ꯍꯩ
ꯀꯃꯥꯏꯅ ꯁꯦꯝꯒꯦ ꯄꯛꯅꯝꯕꯨ ꯑꯩꯈꯣꯏꯗꯤ ꯀꯩꯝꯇ ꯍꯩꯇꯦꯗ
ꯄꯥꯡꯅꯝ ꯑꯃ ꯃꯔꯣꯏ ꯅꯄꯥꯛꯄꯤꯗꯣ ꯈꯪꯕ꯭ꯔꯥ
ꯍꯣꯏ ꯈꯪꯉꯦ
ꯑꯗꯨꯏ ꯃꯔꯣꯏ ꯇꯨꯒꯥ ꯕꯣꯔꯤ ꯕꯣꯔꯤꯗꯣ ꯑꯗꯨꯁꯨ ꯍꯥꯞꯄ ꯌꯥꯏ ꯑꯗꯨꯗꯨꯒ ꯉꯥꯔꯤꯅꯦ ꯃꯣꯔꯣꯛ ꯑꯇꯦꯛꯄꯅꯦ ꯑꯗꯨꯗꯒꯤ ꯇꯤꯍꯧꯅꯦ ꯑꯗꯒꯤ ꯊꯨꯝꯃꯣꯔꯣꯛ ꯄꯨꯂꯞ ꯇꯣꯠꯂꯅꯤꯗꯅ ꯕꯦꯁꯟꯒ
ꯑꯥ
ꯑꯗꯨꯗꯨꯒ ꯅꯝꯈ꯭ꯔꯅꯤ ꯒ꯭ꯌꯥꯁꯇ ꯍꯥꯟꯅ ꯍꯣꯏ
ꯑꯣ
ꯇꯣꯠꯄꯗꯣ ꯐꯖꯅ ꯅꯝꯅ ꯇꯣꯠꯀꯗꯕ ꯅꯠꯇ꯭ꯔꯗꯤ ꯍꯥꯎꯇꯕꯅꯤ ꯑꯗꯨꯒ ꯌꯥꯏꯉꯥꯜ ꯂꯥ ꯑꯃ ꯂꯩꯌꯦ ꯑꯗꯨꯗꯨꯒ ꯃꯅꯝ ꯅꯨꯡꯁꯤꯕ ꯍꯥꯎꯕꯅꯦ ꯑꯗꯨ
ꯑꯥ
ꯆꯥꯕꯨ ꯆꯥꯅꯤꯡꯉꯦꯗ ꯍꯧꯖꯤꯛ ꯁꯥꯕꯁꯤꯗ
ꯁꯕ꯭ꯔꯣꯅꯦ ꯉꯥꯁꯤ
ꯁꯥꯏꯌꯦ ꯉꯔꯥꯡꯗꯤ ꯈꯔꯕꯨ ꯅꯨꯡꯊꯤ ꯃꯪꯉꯤ ꯃꯪꯉꯤ ꯇꯧꯋꯦ ꯑꯗꯣ ꯉꯁꯤꯁꯨ ꯃꯪꯗꯤ ꯃꯪꯉꯦ ꯑꯗꯨ ꯑꯣꯏꯇꯥꯔꯁꯨ ꯁꯥꯏꯌꯦꯕ ꯉꯁꯤꯅ
ꯑꯣ ꯑꯩꯈꯣꯏꯗꯤ ꯉꯔꯥꯡꯁꯨ ꯅꯨꯡꯊꯤꯟ ꯑꯗꯨꯋꯥꯏꯗ ꯅꯨꯡꯁꯥ ꯈꯤꯇꯪ ꯊꯣꯛꯑꯒ ꯁꯥꯕ ꯍꯧꯋꯤꯀꯣ ꯑꯌꯛꯇ ꯅꯣꯡ ꯆꯨꯑꯦ ꯑꯗꯨꯒ ꯉꯁꯤꯁꯨ ꯅꯣꯡ ꯂꯩꯑꯦꯗꯤ ꯁꯣꯠꯊꯥꯔꯛꯑꯦ ꯑꯗꯣ ꯅꯣꯡꯗꯤ ꯆꯨꯔꯦ ꯇꯔꯤ ꯑꯗꯨ ꯅꯣꯡ ꯃꯥꯡꯉꯒ ꯂꯩꯑꯦ ꯑꯗꯨꯕꯨꯁꯨ ꯑꯗꯨꯝ ꯑꯗꯨꯝ ꯁꯥꯏꯗ ꯈꯪꯗꯦꯗ ꯑꯧ ꯈꯔꯕꯨꯗꯤ ꯐꯩꯌꯦꯀꯣ ꯅꯍꯥꯟ ꯅꯍꯥꯟ ꯅꯧꯁ ꯊꯣꯛꯄ ꯃꯇꯝꯗꯨꯒꯥꯟꯕꯨꯗꯤ ꯈꯔꯕꯨꯗꯤ ꯐꯩ ꯑꯗꯣ ꯈꯤꯇꯪ ꯑꯗꯨꯝ ꯁꯥꯕꯗꯤ ꯁꯥꯌꯦ ꯑꯗꯣ ꯈꯔꯕꯨꯗꯤ ꯅꯨꯡꯉꯥꯏꯔꯦ
ꯎꯝ ꯅꯪꯁꯨ ꯕꯣꯜ ꯌꯦꯡꯕ꯭ꯔꯣ
ꯑꯥ ꯌꯦꯡꯗꯦꯍꯦ ꯑꯩꯗꯤ ꯇꯨꯝꯅꯤꯡꯃꯟꯒꯤ ꯇꯨꯝꯊꯣꯛꯈ꯭ꯔꯦ ꯑꯗꯣ ꯄꯨꯡ ꯑꯍꯨꯝ ꯃꯈꯥꯏ ꯑꯗꯨꯋꯥꯏꯗ ꯃꯤꯀꯞ ꯊꯣꯛꯑꯦ ꯑꯗꯣ ꯑꯁ ꯄꯟꯈ꯭ꯔꯕ ꯇꯣꯛꯑꯦ
ꯉꯁꯤꯗꯤ ꯌꯥꯝ ꯅꯨꯡꯉꯥꯏꯕꯗꯤ ꯃꯥꯜꯂꯦꯀꯣ
ꯈꯪꯗꯦ ꯅꯨꯡꯉꯥꯏꯕ ꯃꯥꯜꯂꯦ ꯌꯥꯝꯗꯤ ꯖꯣꯔ ꯖꯣꯔ ꯌꯥꯝ ꯊꯥꯒꯠꯅꯩ
ꯑꯣ ꯑꯩꯈꯣꯏꯒꯤ ꯏꯃꯥꯟꯅꯕꯤ ꯑꯃꯗꯨ ꯑꯗꯨꯁꯨ ꯊꯥꯒꯠꯄꯅꯦ
ꯑꯣ ꯑꯩꯁ ꯃꯥ ꯉꯥꯎꯔꯒ ꯂꯩꯕꯅꯦ ꯑꯗꯨꯗ ꯃꯥꯗꯤ ꯃꯇꯣꯝ ꯃꯣꯏ ꯑꯅꯤ ꯂꯩꯕꯤꯅꯀꯣ ꯅꯨꯡꯉꯥꯏꯕ ꯑꯩꯗꯤ ꯏꯗꯣꯝꯇ ꯑꯣꯏꯔꯕꯅꯤꯅ ꯌꯦꯡꯉꯦ ꯎꯏ ꯎꯏꯅꯤꯡꯉꯦ ꯏ ꯍꯉ ꯎꯏ ꯎꯉ ꯍꯣꯏ ꯑꯁ ꯍꯌꯦꯡ ꯍꯣꯏ ꯀꯩꯅꯣꯝꯃ ꯀꯥꯔꯀꯥꯟꯗ ꯁꯤꯃꯤꯒꯨꯝꯕ ꯉ ꯀꯥꯔ ꯀꯥꯟꯅ ꯐꯖꯅ ꯌꯦꯡꯕ ꯍꯧꯔꯅꯤ ꯍꯣꯏ ꯍꯣꯏ ꯑꯗꯨꯒꯨꯝꯕꯗ ꯐꯖꯅ ꯌꯦꯡꯁꯦꯔꯥ ꯈꯜꯂꯤꯅꯦ ꯃꯔꯛ ꯃꯔꯛꯇ ꯀꯣ
ꯑꯝ
ꯑꯗꯣ ꯑꯃꯨꯛ ꯉꯔꯥꯡ ꯁꯥꯟꯅꯕ ꯅꯨꯃꯤꯠ ꯃꯣꯏꯗꯣ
ꯑꯥ
ꯑꯃꯨꯛ ꯁꯅꯔꯤꯗꯤ ꯈꯔ ꯑꯃꯨꯛ ꯀꯥꯈꯠꯂꯒ ꯁꯅꯥꯗꯧ ꯃꯥꯟꯈ꯭ꯔꯦ ꯀꯣ
ꯑ ꯀꯩꯅꯣ ꯔꯥꯎꯟ ꯁꯤꯛꯁꯇꯤꯟꯗ ꯁꯥꯟꯗꯣꯏꯕ
ꯑꯥꯝ
ꯍꯧꯖꯤꯛꯇꯤ ꯊꯥꯔꯇꯤ ꯇꯨꯅꯦꯕ
ꯎꯝ꯫
ꯋꯥꯠꯂꯤ꯫
ꯍꯣꯏ꯫
ꯑꯩꯈꯣꯏ ꯉꯁꯤ ꯍꯟꯖꯥꯡ ꯍꯥꯎꯔꯣꯏꯗꯕꯁꯦ ꯑꯩ ꯇꯜꯂꯕꯅꯤ꯫ ꯀꯩ ꯆꯥꯗꯨꯏꯕ꯫ ꯈꯥꯃꯦꯟ ꯀꯩꯀꯥ ꯃꯌꯥꯟ ꯃꯌꯥꯟ ꯊꯣꯡꯉꯦꯕ ꯆꯥꯅꯤꯡꯗꯕ꯫
ꯑ ꯉꯁꯤꯗꯤ ꯀꯥꯏ ꯆꯅꯤ ꯑꯗꯨꯝ ꯂꯩꯗꯣꯏꯔꯥ꯫
ꯍꯥꯥ
ꯉꯁꯤꯗꯤ ꯀꯩꯗꯧꯔꯅꯤ ꯑꯗꯨꯝ ꯂꯩꯒꯗꯣꯏꯔꯥ꯫
ꯏꯁꯁ ꯂꯩꯇ꯭ꯔꯗꯤ ꯑꯩꯗꯤ ꯀꯩꯗꯧꯔ ꯂꯩꯗꯨꯏꯕ ꯫
ꯀꯣꯏꯕ ꯆꯠꯂꯨ ꯅꯪ
ꯀꯣꯏꯅꯤꯡꯉꯥꯏꯖꯦ ꯂꯩꯇꯦꯗ ꯃꯤꯁꯨ ꯂꯩꯇꯦ ꯄꯩꯁꯥꯁꯨ ꯄꯥꯏꯗꯦ꯫ ꯑꯝꯇ ꯍꯦꯛ ꯄꯥꯏꯗꯦ ꯗꯤꯁꯇꯨꯅ ꯍꯦꯟꯅꯥ ꯂꯩꯖꯈꯤꯗ꯭ꯔꯦ꯫
ꯍꯨꯁ ꯑꯩꯈꫭꯏꯁꯨꯅꯦ꯫ ꯑꯁꯤꯗ ꯀꯣꯏꯐꯝꯒꯨꯝꯕ ꯃꯤꯡꯒꯤꯗꯤ ꯌꯥꯝ ꯂꯩꯇ꯭ꯔꯥ꯫ ꯊꯥꯏꯅꯒꯤ ꯃꯐꯝꯒꯨꯝꯕꯗꯣ ꯑꯩꯗꯤ ꯄꯥꯝꯗꯕꯀꯣ ꯀꯩꯅꯣꯝ ꯃꯥꯟꯕ ꯑꯩꯈꯣꯏ ꯁꯤꯗ ꯑꯥꯗ ꯑꯃ ꯑꯃ ꯂꯩꯗꯅ
ꯑꯥ
ꯑꯗꯨꯒꯨꯝꯕꯗꯣ ꯃꯥꯟꯕ ꯑꯩꯅ ꯇꯟꯕꯥ
ꯆꯠꯀꯦ ꯍꯥꯏꯗꯤ ꯆꯠꯂꯣ ꯅꯪ ꯅꯪ ꯅꯪ ꯑꯗꯨꯗ ꯀꯌꯥꯝ ꯀꯨꯏꯐꯥꯎ ꯂꯩꯗꯣꯏꯅꯣ꯫
ꯈꯪꯗꯦꯗ ꯑꯩꯁꯨ ꯒ꯭ꯌꯥꯟ ꯇꯥꯗ꯭ꯔꯦ ꯁꯤꯗꯒꯤ ꯀꯌꯥꯐꯥꯎ ꯂꯩꯗꯣꯏꯔꯥ ꯈꯪꯗꯦꯗ꯫
ꯑꯗꯨꯗ ꯊꯣꯛꯑꯁꯨ ꯐꯔꯛ ꯇꯥꯒꯗꯧꯕꯀꯣ ꯑꯗꯨꯒꯤ ꯇꯥꯕ꯭ꯔꯣ
ꯇꯥꯏꯌꯦ ꯇꯥꯏꯌꯦ ꯑꯗꯨ ꯊꫭꯛ ꯁꯤꯗ ꯁꯤꯗ ꯂꯥꯛꯑꯁꯨ ꯅꯪ ꯀꯥꯟꯅꯔꫭꯏꯗ ꯃꯇꯝ ꯈꯔꯗꯤ ꯅꯨꯡꯉꯥꯏ ꯊꫭꯛꯑꫭ
ꯈꯪꯗ꯭ꯔꯦ ꯈꯪꯗ꯭ꯔꯦ ꯒꯌ꯭ꯥꯟ ꯃꯥꯟ ꯇꯥꯗꯕꯅꯦ ꯑꯩꯁꯨ ꯑꯗ ꯅꯣꯏ ꯀꯩꯅꯣꯝꯒꯤ ꯊꯥꯒꯗꯕꯗꯣ ꯍꯟ ꯁꯤ ꯊꯥꯅꯤ ꯍꯥꯏꯗꯥꯏꯅꯦ꯫
ꯑꯥ ꯊꯥꯗꯣꯏꯅꯦ ꯍꯟꯗꯥꯛ ꯊꯥꯗ꯫
ꯑꯣ ꯀꯩꯅꯣꯝꯗꯣ ꯑ ꯅꯣꯏ ꯑ ꯅꯪꯒ ꯇꯤꯟꯅꯕ ꯅꯠꯇꯕ ꯑꯩꯈꯣꯏꯒꯤ ꯔꫭ ꯑꯩꯈꯣꯏ ꯀꯩꯅꯣꯝꯒꯤ ꯅꯨꯄꯤ ꯑꯃ ꯂꯩꯕꯗꯣ꯫
ꯑꯥ
ꯀꯣꯂꯦꯖ ꯔꯣꯝꯗꯒꯤ ꯂꯩꯁꯥꯕꯤ ꯑꯃ ꯂꯩꯕꯗꯣ꯫
ꯑꯥ
ꯉꯧꯔꯒ ꯈꯪꯕ꯭ꯔꯥ ꯅꯣꯏ ꯅꯣꯏ ꯅꯣꯏꯒꯤ ꯅꯣꯏꯗꯒꯤ ꯍꯦꯟ ꯅꯣꯏ ꯅꯣꯏꯒꯤ ꯀꯩꯅꯣꯝꯗ ꯍꯦꯟꯅ ꯉꯧꯕ ꯅꯨꯄꯤ ꯑꯃ ꯂꯩꯕꯗꯣ꯫
ꯑꯥ ꯑꯥ
ꯑꯗꯨ ꯅꯨꯄꯤꯗꯣ ꯉꯁꯥꯏ ꯊꯥꯔꯛꯑꯦ ꯃꯦꯁꯦꯁ ꯊꯔꯛꯑꯦ ꯑꯗꯨꯒ ꯑꯩꯈꯣꯏ ꯑꫭ ꯅꯍꯥꯟ ꯏꯕꯥꯅꯤ ꯍꯥꯏꯅꯕꯗꯣ ꯂꯔꯤꯛ ꯍꯩꯌꯦ ꯍꯥꯏꯕꯗꯣ ꯑꯗꯨ ꯅꯨꯄꯥꯒꯤ ꯅꯝꯕꯔ ꯅꯤꯌꯦꯕꯀꯣ꯫
ꯀꯩꯅꯣ ꯀꯩꯅꯣ ꯑꯩ ꯅꯪ ꯋꯥꯔꯤꯁꯤꯡꯁꯦ ꯉꯥꯎ꯭ꯔꯦ꯫
ꯀꯩꯅꯣ ꯒ꯭ꯌꯥꯟ ꯇꯥꯗꯦ꯫
ꯇꯥꯗꯦ ꯫
ꯂꯩꯁꯥꯕꯤ ꯑꯃ ꯂꯩꯕꯗꯣ꯫ ꯉꯧ ꯉꯧꯕ ꯑꯩꯈꯣꯏ ꯑꯩꯈꯣꯏꯒꯤ ꯑꯩꯈꯣꯏꯒꯤ ꯀꯩꯅꯣꯝꯗ꯫
ꯅꯣꯏꯒꯤ ꯅꯣꯏꯒꯤ ꯅꯣꯏꯒ ꯄꯨꯟꯕ ꯅꯣꯏ ꯀ꯭ꯂꯥꯁꯃꯦꯠ꯫
ꯑꯩꯈꯣꯏ ꯅꯠꯇꯦ ꯅꯣꯏ ꯅꯣꯏ ꯅꯣꯏꯒꯤ ꯁꯒꯥꯏ ꯑꯩꯒ ꯃꯥꯟꯅꯕꯗꯣ
ꯑꯣ ꯑꯩꯈꯣꯏꯒ ꯀꯩꯅꯣ ꯇꯧꯕꯗꯣ
ꯍꯣꯏ ꯅꯣꯏ ꯅꯣꯏꯒꯤ ꯅꯣꯏ ꯀ꯭ꯂꯥꯁꯃꯦꯠ ꯁꯥꯒꯩ ꯃꯅꯥꯕꯗꯣ ꯑꯩꯒ
ꯑ ꯑꯗꯨ ꯀꯅꯥꯒꯤ ꯅꯝꯕꯔꯅꯣ
ꯑꯩꯈꯣꯏ ꯑꯣ ꯀꯩꯅꯣꯝꯒꯤ ꯑꯣ ꯑꯣꯖꯥꯒꯤ ꯅꯝꯕꯔꯗꯣ ꯏꯕꯥꯅꯤ ꯍꯥꯏꯅꯕꯗꯣ ꯑꯣꯖꯥ
ꯑꯃꯗꯤ ꯀꯩꯒꯤ
ꯃꯥ ꯊꯥꯗꯣꯏꯔꯥ ꯑꯩꯗꯣ ꯈꯟꯕ ꯑꯗꯨꯗꯣ ꯃꯥ ꯊꯥꯗꯧ ꯃꯥꯟꯕ ꯑꯩꯅ ꯈꯟꯕ
ꯑꯣ ꯃꯥꯗꯤ ꯄꯥꯎ ꯐꯥꯎꯅꯗꯤꯌꯦ ꯑꯝꯇ
ꯑꯗꯨ ꯈꯪꯍꯧꯗꯕꯤꯗ ꯅꯤꯔꯛꯄ ꯑꯗꯨꯒꯤ ꯑꯩꯅ ꯑꯣ ꯃꯥꯁꯨ ꯊꯥꯗꯣꯏ ꯃꯥꯜꯂꯦ ꯈꯟꯕꯀꯣ
ꯍꯪꯉꯨ ꯋꯥꯠꯇ꯭ꯔꯣ
ꯈꯪꯗꯦ ꯀꯩ ꯇꯧꯅꯤꯉꯥꯏ ꯅꯣ ꯒ꯭ꯌꯥꯟ ꯇꯥꯗꯦ ꯑꯗꯨ ꯅꯤꯔꯛꯑꯦ ꯑꯗꯨꯗꯒꯤ ꯑꯩꯗꯤ ꯂꯩꯇꯦ ꯍꯥꯏꯔꯒ ꯑꯩꯈꯣꯏꯒꯤ ꯂꯩꯁꯥꯕꯤ ꯑꯃꯒꯤ ꯅꯝꯕꯔ ꯊꯥꯕꯤꯕꯅꯦꯕꯀꯣ ꯃꯉꯣꯟꯗ ꯂꯩꯔꯝꯒꯅꯤ ꯃꯉꯣꯟꯗ ꯍꯪꯉꯣ ꯍꯥꯏꯔꯒ
ꯑꯣ ꯅꯪꯗꯤ ꯅꯪꯗꯤ ꯑꯝꯇ ꯂꯩꯅꯗ꯭ꯔꯕꯣ ꯅꯝꯕꯔꯒ ꯅꯨꯡꯁꯤꯕꯅꯦ ꯑꯗꯨ ꯑꯣꯖꯥꯗꯨꯁꯨ ꯌꯥꯝꯅ ꯐꯕꯅꯦ
ꯑꯗꯨ ꯑꯣꯏꯔꯁꯨ ꯑꯩꯗꯤ ꯏꯀꯥꯏꯌꯦ ꯐꯥꯎꯅꯅꯤꯡꯉꯥꯏ ꯑꯩꯈꯣꯏ ꯌꯥꯝ ꯄꯥꯡꯉꯒ ꯐꯥꯎꯅꯕꯗꯣ ꯑꯗꯨꯃꯥꯏꯅ ꯇꯧꯋꯦ ꯑꯗꯨꯒꯤ ꯑꯩꯅ ꯀꯩꯅꯣꯝ ꯇꯧꯗꯕ ꯑꯩꯗꯣ ꯐꯣꯟ ꯍꯣꯡꯉꯦꯕꯀꯣ
ꯑꯥ
ꯐꯣꯟ ꯑꯃꯗꯨꯗꯤ ꯂꯩꯔꯝꯃꯦ ꯂꯩꯔꯃꯥꯜꯂꯦ ꯑꯩꯗꯣ ꯀꯩꯅꯣꯝꯗ ꯁꯦꯞ ꯇꯧꯍꯧꯗꯕ ꯃꯥꯜꯂꯦꯕꯀꯣ ꯊꯣꯛꯂꯛꯇꯕ ꯑꯩꯗꯤ ꯀꯛꯇꯤ ꯀꯛꯇꯕꯅꯦꯕꯀꯣ ꯂꯩꯔꯝ
ꯑꯥ ꯂꯩꯕꯨꯗꯤ ꯂꯩꯔꯝꯅꯤꯗ ꯍꯥꯏꯗꯤ ꯑꯗꯨꯗꯣ ꯈꯛꯇꯅꯦꯕ ꯐꯅ ꯇꯧꯕꯤꯔꯛꯈ꯭ꯔꯤꯁꯦ ꯅꯣꯏꯒꯤ
ꯍꯣꯏ
ꯅꯠꯇ꯭ꯔ
ꯃꯥꯅꯦ ꯃꯥꯅꯦ ꯑꯗꯣ ꯑꯩꯅ ꯊꯕꯛꯀꯤ ꯃꯇꯥꯡ ꯀꯩ ꯀꯩꯅꯣ ꯍꯪꯅꯤꯡꯗꯕꯀꯣ ꯏꯀꯥꯏꯕ
ꯍꯣꯏ
ꯑꯗꯨꯒꯤ
ꯑꯗꯨ ꯎꯝ ꯅꯣꯏꯒꯤ ꯑꯃ ꯀꯩꯅꯣ ꯃꯃꯥꯡ ꯂꯩꯀꯥꯏꯗꯒꯤ ꯑꯃ ꯈꯔ ꯃꯨꯕꯗꯣ
ꯑꯣ ꯑꯣ
ꯑꯗꯨꯗꯤ ꯀꯃꯥꯏꯅ ꯇꯧꯔꯤꯒꯦ ꯇꯧꯔꯤꯒꯦ
ꯈꯪꯗꯦꯗ ꯍꯪꯅꯗ꯭ꯔꯦꯗ ꯑꯃꯐꯥꯎ ꯐꯥꯎꯅꯗꯦ ꯑꯩꯗꯤ ꯐꯥꯎꯅꯗ꯭ꯔꯤꯕ ꯃꯃꯥ ꯃꯥꯡꯒꯤ ꯊꯣꯛꯄ ꯑꯣꯏꯑꯦ ꯍꯥꯏꯒ ꯐꯥꯎꯅꯗ꯭ꯔꯦꯕꯀꯣ
ꯑꯗꯨꯅ ꯐꯕꯅꯤꯉꯣ ꯐꯥꯎ ꯐꯥꯎꯅ ꯆꯜꯂꯨꯔꯦ ꯃꯣꯏꯗꯤ ꯂꯣꯏ ꯇꯧ ꯂꯩꯔꯝꯃꯦ ꯏꯀꯥꯏ ꯍꯥꯏꯕ
ꯍꯝ ꯍꯝ
ꯈꯪꯗꯦ ꯑꯁ ꯊꯥꯏꯅꯒꯤ ꯃꯇꯝꯗꯣ ꯅꯨꯡꯗꯤ ꯌꯥꯝ ꯅꯨꯡꯁꯤꯕꯅꯦ ꯅꯨꯡꯉꯥꯏꯕꯅꯦꯕ
ꯍꯣꯏꯗ ꯍꯧꯖꯤꯛ ꯂꯣꯏ ꯀꯩꯅꯣꯝ ꯇꯧꯊꯣꯛꯑꯒ ꯑꯩꯈꯣꯏ ꯑꯩꯈꯣꯏꯒꯤ ꯃꯃꯥꯡꯒꯤꯁꯤꯡꯁꯨ ꯍꯟꯗꯛ ꯎꯝ ꯅꯍꯥꯟ ꯀꯩꯅꯣꯝꯇ ꯆꯠꯂꯝꯒꯅꯤꯀꯣ ꯑꯩꯈꯣꯏ ꯃꯃꯥꯡꯒꯤꯁꯤꯡꯁꯨ ꯑꯩꯈꯣꯏ ꯆꯍꯤ ꯑꯃꯕꯨꯗꯤ ꯁꯨꯔꯦꯀꯣ
ꯍꯣꯏ ꯑꯩꯈꯣꯏ ꯆꯍꯤ ꯐꯥꯔꯦ ꯑꯩꯈꯣꯏ
ꯑꯗꯨꯗꯤ ꯑꯩꯈꯣꯏ ꯑꯩꯈꯣꯏ ꯃꯅꯤꯡꯒꯤ ꯃꯅꯤꯡꯒꯤ ꯀꯩꯅꯣꯝ ꯕꯦꯖꯇꯣ
ꯑ
ꯃꯣꯏ ꯂꯣꯏꯈ꯭ꯔꯖꯥꯠꯂ
ꯀꯩꯅꯣ ꯅꯣꯏ ꯃꯅꯤꯡꯗ ꯃꯤ ꯕꯦꯁ ꯂꯩꯔꯤꯕꯅꯦ
ꯅꯠꯇꯦ ꯑꯩꯈꯣꯏꯒꯤ ꯅꯠꯇꯦ ꯅꯣꯏ ꯅꯣꯏ ꯃꯈꯥ ꯅꯤꯡꯒꯤ ꯕꯦꯁ ꯍꯥꯏꯕ ꯄꯨꯂꯞꯒꯤ ꯑꯣ ꯑꯗꯨ ꯍꯟꯗꯛ ꯊꯥꯗꯤ ꯂ ꯑꯣꯏꯔꯦꯀꯣ
ꯑꯣꯏꯣꯏꯅꯤ ꯃꯣꯏꯁꯨ
ꯑꯁ ꯈꯪꯍꯧꯗꯕꯤꯗ ꯃꯣꯏꯁꯨ ꯂꯧꯋꯦ ꯏꯅꯦ
ꯑꯁ ꯃꯣꯏꯁꯨ ꯉꯥꯎꯗꯣꯏꯅꯤꯗ ꯑꯩꯈꯣꯏ ꯁꯨꯃꯥꯏꯅ ꯇꯧꯔꯤꯁꯦ
ꯑꯩꯈꯣꯏꯗꯧꯅ ꯋꯥꯗꯅꯤ ꯃꯣꯏꯁꯨ ꯑꯗꯨꯗ ꯀꯥꯔꯒ ꯂꯩꯕꯅꯤꯅ ꯐꯔꯤꯅꯦ
ꯑꯁꯦꯡꯕ ꯑꯩꯈꯣꯏꯅ ꯊꯥꯏꯅ ꯂꯣꯏꯍꯟꯅꯤꯡꯕꯗꯣ ꯍꯧꯖꯤꯛ
ꯍꯣꯏ ꯂꯣꯏꯅꯤꯡꯗ꯭ꯔꯦ ꯑꯩꯈꯣꯏꯗꯤ ꯑꯃꯨꯛ ꯀꯥꯅꯤꯡ ꯉꯥꯛꯈ꯭ꯔꯦꯀꯣ
ꯄ꯭ꯔꯖꯦꯟꯇꯦꯁꯟꯒꯤ ꯃꯊꯥꯗ ꯑꯣꯏꯅ ꯁꯥꯖꯔꯒꯦ ꯈꯜꯂꯦ
ꯍꯣꯏꯅꯦ ꯑꯗꯨꯕꯨꯗꯤ ꯑꯗꯨꯒꯨꯝꯕꯗꯨꯗꯤ ꯀꯩꯁꯨ ꯅꯠꯇ꯭ꯔꯦꯅꯦ
ꯑꯗꯨꯅ ꯍꯥꯏꯁꯦ ꯀꯩꯁꯨ ꯅꯠꯇ꯭ꯔꯦ ꯑꯣꯏꯔꯝꯗ꯭ꯔꯦ
ꯑꯁꯦꯡꯕ ꯅꯪ ꯃꯈꯥ ꯑꯃꯐ ꯇꯝꯊꯈꯤꯗꯣꯏꯔꯣ
ꯈꯪꯗꯦ ꯇꯝꯕꯨꯗꯤ ꯇꯝꯅꯤꯡꯉꯦ ꯑꯗꯣ ꯒ꯭ꯌꯥꯟ ꯇꯥꯗꯦ ꯐꯪꯗꯦ
ꯑꯁ ꯁꯤꯔꯣꯝꯅꯗꯤꯀꯣ
ꯑ
ꯍꯣꯏ ꯈꯔꯕꯨꯗꯤ ꯃꯈꯥ ꯇꯝꯊꯛꯑꯒ ꯂꯣꯏ ꯂꯣꯏꯔꯒ ꯂꯩꯕ ꯂꯩꯕꯨꯗꯤ ꯂꯩ ꯀꯣ ꯂꯣꯏꯅꯃꯛ ꯆꯍꯤ ꯑꯅꯤꯒꯤ ꯇꯝꯕꯁꯤꯡꯅꯦ ꯄꯨꯂꯞ ꯂꯩꯛꯏꯁꯦ ꯊꯕꯛ ꯇꯧꯕꯁꯤꯡꯗꯤꯀꯣ ꯂꯣꯏꯅꯃꯛ ꯆꯍꯤ ꯑꯅꯤꯒꯤ ꯇꯧꯕꯗꯣ ꯑꯗꯨꯃꯥꯏꯅ ꯆꯍꯤ ꯑꯅꯤꯒꯤꯇꯪ ꯇꯧꯔꯒ ꯊꯕꯛ ꯇꯧꯕꯗꯣ ꯆꯍꯤ ꯑꯃꯨꯛ ꯌꯥꯝꯕꯀꯣ ꯑꯗꯨꯃꯥꯏꯅ ꯌꯥꯝ ꯇꯧꯅꯩꯑꯕꯀꯣ ꯑꯗꯣ ꯆꯍꯤ ꯑꯍꯨꯝ ꯇꯝꯕꯁꯦ ꯄꯥꯛ ꯐꯪꯗꯕꯅꯦꯕ
ꯃꯇꯝ ꯈꯔ ꯂꯩꯔꯗꯤ ꯃꯣꯏ ꯑꯅꯤꯒꯤꯗꯣ ꯌꯥꯔꯔꯣꯏꯗ ꯍꯥꯏꯅꯗꯥꯏꯅꯦ ꯑꯍꯨꯝ ꯑꯍꯨꯝꯒꯤ ꯇꯧꯔꯅꯤꯅ
ꯊꯕꯛ ꯍꯥꯟꯅ ꯇꯧꯔꯝꯕ ꯃꯤꯁꯤꯡꯗꯤ ꯃꯣꯏꯒꯤꯗꯤ ꯍꯣꯏ ꯑꯗꯨꯃꯥꯏꯅ ꯑꯣꯏꯌꯦꯕꯀꯣ ꯑꯗꯨꯒꯤ ꯑꯗꯨ ꯑꯣꯏꯔꯁꯨ ꯑꯩꯈꯣꯏꯒ ꯇꯧꯃꯤꯟꯅꯕꯁꯤꯡꯗꯤ ꯑꯅꯤꯅꯦ ꯍꯥꯏꯕꯒꯨꯝ ꯇꯥꯏꯌꯦꯕꯀꯣ
ꯑꯣ
ꯆꯍꯤ ꯑꯍꯨꯝ ꯇꯝꯕꯗꯣ ꯃꯣꯏ ꯄꯥꯛ ꯀꯩꯅꯣꯝ ꯇꯧ ꯑꯗꯨꯝ ꯂꯥꯛꯅꯤ
ꯑꯣ
ꯆꯍꯤ ꯆꯍꯤ ꯑꯃ ꯇꯒꯤꯁꯨ ꯂꯩꯌꯦ ꯒ꯭ꯌꯥꯟ ꯇꯥꯗꯕꯅꯦ ꯁꯤꯁꯦ
ꯈꯪꯗꯦ ꯑꯗꯨꯗꯤ ꯑꯩ ꯑꯃꯈꯛꯀꯤꯗꯤ ꯈꯪꯕꯤꯌꯦ
ꯑꯃꯈꯛꯁꯨ ꯂꯩꯌꯦꯕꯀꯣ
ꯑꯥ
ꯎꯝ ꯁꯥꯔꯇꯤꯐꯤꯀꯦꯠ ꯈꯤꯇꯪ ꯍꯥꯏ